ꯎꯝ ꯎꯝ ꯇꯥꯏ
ꯒꯨꯗ ꯃꯣꯔꯅꯤꯡ ꯑꯌꯨꯛ ꯅꯨꯡꯉꯥꯏꯕ
ꯍꯧꯒꯠꯂꯕ꯭ꯔꯣ
ꯍꯧꯒꯠꯂꯒ ꯑꯗꯨꯝ ꯂꯩꯌꯦꯗ
ꯑꯣ ꯑꯩꯁꯨ ꯑꯃꯨꯛ ꯍꯧꯒꯠꯂꯒ ꯑꯃꯨꯛ ꯍꯤꯝꯔꯦ ꯅꯣꯡ ꯆꯨꯕꯒꯤ
ꯑꯣ
ꯆꯥꯛ ꯁꯥꯡ ꯊꯣꯡꯕ ꯂꯣꯏꯔꯕꯣ
ꯋꯥꯠꯂꯤꯌꯦ ꯑꯩꯈꯣꯏꯗꯤ ꯆꯥꯅꯤꯡ ꯉꯥꯏ ꯊꯣꯡꯗ꯭ꯔꯤ
ꯑꯁ ꯑꯁ ꯇꯨ
ꯉꯁꯤꯁꯦ ꯉꯁꯤ ꯀꯔꯤꯝ ꯆꯠꯂꯣꯏ ꯅꯪꯗꯤ
ꯑꯁ ꯑꯩꯁꯨ ꯀꯩꯁꯨ ꯆꯠꯂꯣꯏ
ꯉꯥꯔꯥꯡ ꯅꯨꯡꯗꯥꯡꯗꯤ ꯀꯩ ꯃꯊꯦꯜ ꯆꯥꯒꯦ
ꯌꯦꯟꯁꯥ ꯆꯥꯏ ꯅꯨꯡꯗꯥꯡꯗꯣ
ꯑꯣ ꯑꯍꯥꯎꯕꯅꯤꯅꯦ ꯀꯅꯥꯟ ꯊꯣꯡꯉꯤꯅꯣ
ꯑꯩ ꯏꯃꯥꯟꯅꯕꯒ ꯊꯣꯡꯕꯅꯦ ꯏꯃꯥꯟꯅꯕꯒꯤ ꯔꯨꯝꯗ ꯑꯩ ꯆꯪꯉꯒ ꯆꯥꯕꯅꯦ
ꯑꯣ ꯃꯪ ꯅꯨꯡꯉꯥꯏꯕ꯭ꯔꯣ
ꯑꯁ ꯈꯪꯗꯦꯅꯦ ꯃꯪꯁꯦ ꯍꯦ ꯃꯥꯟ ꯇꯥꯗ꯭ꯔꯦ
ꯑꯣ
ꯅꯪꯗꯤ ꯍꯦ ꯅꯪꯒꯤꯗꯤ
ꯀꯔꯤꯕꯣ
ꯅꯪꯒꯤ ꯃꯪ ꯀꯃꯥꯏꯟ ꯇꯧꯔꯦ ꯍꯦ ꯍꯦ
ꯑꯩꯒꯤ ꯃꯪꯖꯦ ꯏꯁꯩ ꯁꯛꯀꯦ ꯍꯥꯏꯔꯒ ꯑꯩꯒꯤ ꯏꯁꯩꯗꯨ ꯁꯨꯛꯎ ꯎꯗꯕ
ꯆꯔꯆꯇ ꯏꯁꯄꯤꯁꯦꯜ ꯁꯣꯡ ꯄꯤꯔꯒ ꯏꯁꯩ ꯁꯛꯀꯦ ꯇꯧꯔꯒ ꯊꯤꯕ ꯊꯤꯕ ꯑꯃ ꯇꯧꯋꯦ ꯑꯗꯨꯝ ꯑꯩꯅ ꯁꯛꯀꯦ ꯍꯥꯏꯕ ꯏꯁꯩꯗꯣ ꯑꯗꯨꯝ ꯃꯥꯡꯉ ꯂꯩꯩꯕ
ꯅꯪꯒꯤꯁꯦ ꯑꯗꯨꯗꯤ ꯍꯧꯖꯤꯛ ꯁꯥꯛꯎꯅ
ꯍꯧꯖꯤꯛꯇꯤ ꯀꯥꯎꯔꯦꯍꯦ ꯅꯪꯗꯤ ꯀꯥꯏ ꯀꯥꯏ ꯆꯠꯇꯣꯏꯅꯣ ꯍꯧꯖꯤꯛ
ꯍꯥꯥ
ꯀꯥꯏ ꯀꯥꯏ ꯆꯠꯇꯣꯏꯅꯣꯕ
ꯑꯗꯨꯝ ꯌꯨꯝꯗ ꯂꯩꯅꯤꯗ ꯑꯗꯨꯝ ꯀꯔꯤꯁꯨ ꯂꯩꯇꯦꯗ ꯑꯗꯨꯅꯈ꯭ꯔꯦ
ꯑꯥ ꯌꯥꯝ ꯐꯩꯅꯦ
ꯑꯌꯨꯛ ꯋꯥꯔꯤ ꯑꯃ ꯍꯥꯏꯕꯤ ꯑ ꯀꯣꯏꯁꯟ ꯑꯃ ꯍꯥꯏꯕꯤꯒꯦꯀꯣ
ꯑꯥ
ꯑꯗꯨ ꯇꯁꯦꯡꯅ ꯈꯨꯝꯕꯤꯌꯣꯀꯣ ꯑꯩ ꯍꯥꯏꯕꯤꯒꯦ ꯅꯨꯄꯤ ꯅꯨꯄꯥ ꯑꯦꯛꯖꯥꯝꯄꯜꯗꯣ ꯑꯗꯨꯝ ꯇꯤꯡꯅ ꯍꯥꯏꯕꯗꯤ ꯅꯨꯡꯁꯤꯅꯈ꯭ꯔꯦꯕꯀꯣ
ꯎꯝ
ꯑꯗꯨꯒ ꯅꯨꯄꯤ ꯅꯨꯄꯤ ꯅꯨꯄꯥ ꯅꯨꯡꯁꯤꯈ꯭ꯔꯕ ꯃꯇꯝꯗ ꯅꯨꯄꯥꯒꯤ ꯌꯨꯝꯁꯨ ꯑꯗꯨ ꯅꯨꯄꯤꯗ ꯄꯥꯝꯗꯕꯀꯣ
ꯎꯝ
ꯑꯗꯨ ꯅꯨꯄꯤꯒꯤ ꯌꯨꯝꯁꯨ ꯑꯗꯨ ꯅꯨꯄꯤ ꯅꯨꯄꯥꯗꯣ ꯄꯥꯝꯗꯕ ꯑꯗꯨ ꯃꯕꯥꯅꯤꯗꯤ ꯌꯥꯝ ꯅꯨꯡꯁꯤꯕꯀꯣ ꯑꯗꯨ ꯑꯣꯏꯔꯗꯤ ꯅꯪ ꯅꯪꯒꯤ ꯁꯥꯏꯗꯨꯗꯤ ꯀꯔꯤ ꯈꯜꯂꯦ ꯑꯩꯗꯤ ꯅꯨꯡꯁꯤ ꯅꯪ ꯑꯩꯒꯤ ꯑꯩꯗꯤ ꯌꯥꯝꯅ ꯅꯨꯡꯁꯤꯔꯁꯨ ꯑꯩꯈꯣꯏ ꯌꯨꯝꯗꯒꯤ ꯃꯄꯨ ꯔꯣꯏꯠ ꯃꯥꯒꯤ ꯌꯨꯝꯁꯨ ꯌꯥꯗꯕꯒꯤꯅ ꯇꯧꯔꯒꯦ ꯍꯥꯏꯒꯦꯔꯥ ꯅꯠꯇ꯭ꯔꯒ ꯑꯩꯗꯤ
ꯌꯥꯗ꯭ꯔꯁꯨ ꯏꯕꯥꯅꯤꯗꯤ ꯌꯥꯝ ꯅꯨꯡꯁꯤꯈ꯭ꯔꯦ ꯑꯗꯨ ꯆꯦꯟꯒꯦ ꯑꯗꯨꯒꯨꯝꯕ ꯂꯩꯕ꯭ꯔꯥ ꯑꯗꯨ ꯍꯪꯕꯅꯤꯗ ꯑꯩꯁꯨ ꯅ ꯅꯪꯒꯤꯁ ꯍꯥꯏꯕꯗꯤ ꯅꯕꯥꯅꯤꯗꯤ ꯌꯥꯝ ꯅꯨꯡꯁꯤꯕꯀꯣ
ꯎꯝ
ꯄꯥꯝꯁꯨ ꯄꯥꯝꯕ ꯌꯥꯝ ꯅꯨꯡꯁꯤꯕ
ꯐꯦꯃꯤꯂꯤꯅ ꯌꯥꯗꯕ
ꯑꯥ ꯑꯗꯨꯗꯤ ꯅꯪ ꯀꯥꯃꯥꯏ ꯀꯔꯤ ꯈꯜꯂꯦ
ꯑꯗꯨꯗꯤ ꯍꯧꯖꯤꯛꯀꯤ ꯅꯨꯄꯥ ꯑꯩꯅ ꯅꯨꯡꯁꯤꯅꯕ ꯅꯨꯄꯥꯗꯨꯅꯅꯦ
ꯑꯥ
ꯐꯖꯟꯅ ꯂꯦꯞꯄꯤꯔꯗꯤ ꯍꯦꯟꯒꯅꯤꯅ
ꯌꯥꯗ꯭ꯔꯁꯨꯀꯣ ꯑꯩꯅ ꯍꯥꯏꯕꯗꯤ ꯏꯃꯨꯡꯅ ꯌꯥꯗ꯭ꯔꯁꯨ ꯅꯨꯄꯥꯅ ꯌꯥꯝ ꯅꯨꯡꯁꯤꯈ꯭ꯔꯦꯗꯤ
ꯍꯣꯏ ꯑꯗꯨꯝ ꯍꯥꯏꯗꯤ ꯀꯦꯌꯔ ꯂꯧꯕꯗꯣ
ꯍꯣꯏ ꯆꯨꯝꯃꯤ ꯆꯨꯝꯃꯤ
ꯀꯩꯇꯧꯔꯅꯤ ꯍꯣꯔꯦꯟ ꯅꯨꯄꯥꯅꯁꯨ ꯈꯤꯇꯪ ꯑ ꯅꯪ ꯑꯗꯨ ꯗꯨ ꯗꯨ ꯍꯥꯏꯔꯒ ꯕ꯭ꯂꯦꯝ ꯇꯧꯕ ꯈꯣꯏꯒ ꯂꯩꯗꯅ ꯅꯪꯒꯤ ꯏꯃꯨꯡꯗꯣ ꯑꯗꯨ ꯇꯧꯋꯦ ꯑꯗꯥ ꯑꯗꯨ ꯑꯣꯏꯔꯗꯤ ꯅꯣ
ꯑꯩꯅ ꯍꯥꯏꯅꯤꯡꯕꯁꯨ ꯆꯨꯝꯃꯦ ꯑꯗꯨꯒꯤꯗꯤ ꯅꯨꯡꯗꯤꯌꯥꯝ ꯅꯨꯡꯁꯤꯈ꯭ꯔꯗꯤ ꯍꯥꯏꯕꯅꯤꯗ ꯅꯨꯡꯁꯤꯔꯁꯨ ꯅꯨꯄꯤꯁꯨ ꯅꯨꯡꯁꯤꯕ ꯅꯨꯄꯥꯁꯨ ꯑꯗꯨꯝ ꯅꯨꯡꯁꯤꯕ ꯑꯗꯨ ꯑꯣꯏꯔꯗꯤ ꯕꯕꯥꯅꯤꯒꯤ ꯈꯨꯗ ꯂꯩꯌꯦ ꯍꯥꯏꯕꯅꯤꯗ
ꯎꯝ
ꯅꯠꯇ꯭ꯔꯥ
ꯍꯣꯏ ꯍꯣꯏꯌꯦ
ꯑꯗꯨꯗꯤ ꯃꯥ ꯅꯍꯥꯟꯁꯨ ꯅꯨꯄꯤ ꯑꯅꯤꯒ ꯑꯩꯈꯣꯏꯗꯤ ꯏꯕꯥꯅꯤ ꯑꯗꯨꯝ ꯋꯥꯔꯤ ꯁꯥꯕꯅꯦ
ꯑꯥ
ꯃꯥꯅꯁꯨ ꯑꯃꯨꯛ ꯑꯃꯨ ꯍꯥꯏꯐꯦꯠ ꯍꯥꯡꯕꯀꯣ ꯑꯩꯉꯣꯟꯗ
ꯎꯝ
ꯑꯩꯅꯁꯨ ꯑꯗꯨꯃꯥꯏ ꯍꯥꯏꯕꯅꯦꯕ ꯏꯃꯨꯡꯅ ꯌꯥꯗ꯭ꯔꯁꯨ ꯃꯁꯥ ꯃꯁꯥꯅ ꯌꯥꯈ꯭ꯔꯗꯤ ꯀꯔꯤꯁꯨ ꯎꯄꯥꯏ ꯂꯩꯥ ꯑꯗꯨꯃꯥꯏ ꯍꯥꯏꯕꯅꯦꯕ
ꯍꯣꯏ ꯃꯕꯥꯅꯤꯗꯨꯅ ꯑꯥ ꯄꯨꯟꯁꯤ ꯆꯨꯞꯄ ꯆꯠꯃꯤꯟꯅꯗꯣꯏꯅꯤꯗꯅ
ꯑꯗꯨꯒꯀꯣ ꯑꯃ ꯍꯥꯏꯕꯤꯒꯦ ꯑꯩ ꯅꯨꯄꯤꯁꯤꯡꯗꯀꯣ ꯍꯥꯏꯕꯗꯤ ꯅꯨ ꯅꯪ ꯅꯪꯒꯤ ꯅꯨꯄꯥꯗꯣ ꯅꯪꯅ ꯌꯥꯝ ꯅꯨꯡꯁꯤꯈ꯭ꯔꯦꯕꯀꯣ ꯌꯥꯝꯅ ꯅꯨꯡꯁꯤꯈ꯭ꯔꯕ ꯃꯇꯝꯗ ꯅꯪꯒꯤ ꯅꯨꯄꯥꯅ ꯑꯃꯨꯛ ꯆꯤꯠ ꯇꯥꯎꯈ꯭ꯔꯤꯕ ꯅꯉꯣꯟꯗꯀꯣ
ꯎꯝ
ꯆꯤꯠ ꯍꯥꯏꯕꯁꯦ ꯃꯔꯝ ꯌꯥꯝ ꯂꯩꯔꯦ ꯀꯔꯤꯁꯨ ꯊꯣꯏꯗꯣꯛꯄ ꯅꯠꯇꯕ ꯑꯗꯨ ꯆꯤꯠ ꯑꯣꯏꯕ ꯃꯇꯝꯗ ꯅꯪ ꯃꯥꯅ ꯑꯥ ꯅꯉꯣꯟꯗ ꯂꯥꯜꯂꯦ ꯈꯣꯠꯂꯦ ꯑꯗꯨꯝ ꯂꯥꯑꯅꯦꯕꯀꯣ
ꯂꯥ ꯑꯗꯨ ꯑꯗꯨ ꯂꯥꯛꯄ ꯃꯇꯝꯗ ꯅꯪ ꯌꯥꯒꯦꯔꯥ ꯅꯠꯇ꯭ꯔꯒ ꯅꯪ ꯑꯃꯨꯛ ꯅꯪꯁꯨ ꯑꯃꯨꯛ ꯆꯦꯟꯖ ꯇꯧꯒꯦꯔꯥ ꯅꯪ ꯀꯔꯤ ꯈꯜꯂꯦ
ꯃꯥꯅ ꯆꯤꯠꯇꯧꯕꯁꯦ ꯃꯥꯒꯤ ꯆꯤꯠꯇꯧꯕꯩ ꯃꯇꯨꯡ ꯄꯣꯜꯂꯦ ꯅꯨꯄꯤ ꯑꯣꯏꯔꯗꯤ ꯈꯪꯗꯦ ꯁꯥꯎꯒꯅꯤ ꯑꯗꯨꯗꯤ ꯑꯗꯨꯗꯤ ꯀꯔꯤ ꯈꯟꯅꯤ
ꯃꯥ ꯃꯥ ꯅꯨꯄꯤ ꯑꯇꯣꯞꯄꯒ ꯑꯗꯨꯝ ꯑꯣꯏꯒ꯭ꯔꯦ ꯍꯥꯏꯒ꯭ꯔꯦ ꯁꯥꯏꯗꯀꯣ
ꯎꯝ
ꯑꯗꯨꯗꯤ ꯅꯪ ꯀ꯭ꯔꯤ ꯈꯜꯂꯦ ꯅꯪꯗꯤ ꯗꯃꯛꯅꯤ
ꯑꯁꯤꯁꯦ ꯑꯁꯤꯁꯦ ꯑꯩꯒꯤ
ꯅꯪꯁꯨ ꯌꯥꯝ ꯅꯪꯁꯨ ꯅꯨꯡꯁꯤꯕ
ꯑꯩꯅꯅꯦ ꯑꯥ ꯃꯥꯅ ꯍꯥꯏꯔꯒ ꯃꯥꯅ ꯆꯤꯠ ꯇꯧꯕꯗꯣ ꯃꯥꯅ ꯍꯥꯏꯔꯒ ꯈꯪꯕ ꯑꯣꯏꯔꯗꯤ ꯐꯣꯔꯒꯤꯐ ꯄꯤꯅꯤꯀꯣ ꯃꯥꯅ ꯍꯥꯏꯗꯕꯤꯗ ꯑꯩꯅ ꯐꯥꯕ ꯑꯣꯏꯔꯗꯤ ꯄꯤꯔꯣꯏ
ꯑꯥ
ꯑꯗꯨ
ꯑꯗꯨꯗꯤꯀꯣ ꯑꯩꯅ ꯍꯥꯏꯅꯤ ꯑꯩꯅ ꯍꯥꯏꯅꯤꯡꯕ ꯋꯥꯗꯤꯀꯣ
ꯎꯝ
ꯑꯗꯨꯗꯤ ꯇꯧꯁꯨ ꯕꯣꯔꯕꯣꯔꯕꯤ ꯌꯥꯝ ꯂꯩꯌꯦꯅ ꯍꯥꯏꯕꯗꯤ ꯅꯨꯄꯤꯅ ꯅꯉꯣꯟꯗ ꯀꯔꯤ ꯍꯥꯏꯁꯤꯔ ꯃꯇꯝ ꯐꯖꯅ ꯄꯤꯗꯕꯀꯣ
ꯑꯥ
ꯑꯗꯨꯒꯨꯝꯕꯗꯒꯤ ꯃꯥ ꯄꯦꯟꯅ ꯍꯧꯗꯕ ꯑꯗꯨꯒꯨꯝꯕꯗ ꯍꯥꯏꯕꯅꯦꯕ ꯑꯩꯅ ꯍꯥꯏꯕꯗꯤ
ꯑꯣꯍꯣ
ꯑꯗꯨꯗꯤ ꯅꯨꯄꯤꯁꯨ ꯒꯦꯟ ꯇꯥꯕ ꯇꯥꯕ ꯑꯗꯨꯒꯤ ꯃꯔꯝꯗꯤ ꯑꯗꯨ ꯑꯩꯒꯤ ꯁꯥꯏꯗꯗꯤ ꯍꯥꯏꯅꯤꯡꯕꯗꯤ
ꯅꯨꯞ ꯅꯪꯁꯨ ꯅꯨꯄꯤ ꯑꯣꯏꯔꯣ ꯅꯪ ꯅꯨꯄꯤꯅ ꯅꯨꯄꯥ ꯑꯇꯣꯞꯄꯗ ꯆꯤꯠ ꯇꯧꯔꯦꯀꯣ ꯍꯥꯏꯕ ꯇꯥꯔꯗꯤ ꯑꯅ ꯍꯥꯏꯅꯤꯡꯕꯗꯤ ꯑꯗꯨ ꯆꯤꯠ ꯇꯧꯗ꯭ꯔꯁꯨ ꯅꯨꯡꯁꯤꯔꯗꯤ ꯅꯪ ꯑꯩꯉꯣꯟꯗ ꯅꯨꯡꯑꯥ ꯀꯩ ꯍꯥꯏꯁꯦ ꯖꯥꯝꯄꯜꯗꯦꯕꯀꯣ ꯑꯩꯉꯣꯟꯗ ꯅꯨꯉꯥꯏꯇ꯭ꯔꯁꯨ ꯆꯤꯠ ꯇꯧꯗ꯭ꯔꯁꯨ ꯍꯥꯏꯕꯗꯤ ꯅꯪ ꯔꯩꯁꯦꯔꯥ ꯅꯨꯄꯤ ꯑꯇꯣꯞꯄꯗ ꯆꯤꯠ ꯇꯧꯗ꯭ꯔꯁꯨ ꯃꯔꯥꯕꯤ ꯌꯥꯝ ꯂꯩꯌꯦ ꯍꯥꯏ ꯃꯤꯗ ꯅꯠꯇ꯭ꯔꯥ
ꯍꯣꯏ
ꯑꯗꯨꯅꯤꯕ ꯑꯩꯅ ꯍꯥꯏꯅꯤꯡꯕꯁꯨ ꯆꯤꯠ ꯇꯧꯈ꯭ꯔꯗꯤ ꯑꯃꯨꯛ ꯑꯥ ꯌꯥꯝ ꯒ꯭ꯔꯥ ꯍꯥꯏꯁꯤꯔ ꯍꯥꯏꯕꯤꯔꯛꯑꯣ ꯍꯥꯏꯔꯁꯨꯀꯣ ꯌꯥꯗꯕꯗꯣ ꯐꯕꯅꯦ ꯍꯥꯏꯕꯗꯤ ꯈꯪꯅ ꯈꯪꯅ ꯇꯧꯕꯅꯤꯅ ꯄꯣꯠꯅꯤꯅ ꯅꯠꯇ꯭ꯔꯥ
ꯍꯣꯏ
ꯑꯗꯨꯅꯤꯕ ꯑꯩꯅ ꯍꯥꯏꯕꯁꯦ
ꯍꯣ
ꯅꯪ ꯍꯧꯖꯤꯛꯐꯥꯎ ꯑꯃꯨꯛ ꯂꯦꯞ ꯔꯥ ꯀꯔꯤ ꯍꯥꯏꯔ ꯅꯪꯁꯨ ꯍꯤꯞꯄ꯭ꯔ
ꯍꯥꯥ
ꯅꯪ ꯌꯥꯝ ꯋꯥꯕ ꯃꯈꯣꯟ ꯇꯥꯔꯦ ꯍꯧꯖꯤꯛ
ꯀꯩꯅꯣꯅꯦ ꯑ ꯁꯥꯏꯅꯁ ꯀꯣ ꯇꯧꯕ ꯑꯩꯅ
ꯂꯣꯛ ꯊꯨꯝꯕ꯭ꯔꯥ ꯅꯪꯖꯨ
ꯑꯨꯝ ꯂꯣꯛ ꯅꯠꯇꯦ ꯁꯥꯏꯅꯁ
ꯍꯣ ꯍꯣ ꯍꯣ ꯍꯣ ꯍꯣ
ꯁꯥꯏꯅꯁ ꯇꯧꯕ ꯀꯥꯟꯗ ꯑꯥꯞ ꯃꯅꯨꯡꯗ ꯊꯨꯞꯄ ꯂꯩꯌꯦꯕꯀꯣ ꯅꯥꯕ ꯑꯇꯝꯅ ꯑꯗꯨ ꯇꯧꯕ
ꯑꯩꯖꯨꯅꯉꯔꯥꯡ ꯊꯦꯛꯅ ꯍꯧꯒꯠꯄꯒꯣ ꯀꯩꯅꯣꯅ ꯏꯔꯨꯕꯒꯤꯀꯣ ꯂꯣꯛ ꯈꯔ ꯊꯨꯡꯕ ꯑꯗꯨ ꯑꯩ ꯃꯈꯣꯟꯗꯣ ꯐꯖꯥꯟ ꯇꯥꯍꯧꯔꯣꯏ
ꯍꯣ ꯇꯥꯏꯗ ꯑꯗꯨꯝ
ꯍꯥꯍꯥ
ꯀꯣꯂꯦꯖ ꯀꯥꯔꯤꯕ꯭ꯔꯣ
ꯍꯣꯏ ꯍꯣꯏ ꯅꯪꯗꯤ
ꯀꯣꯂꯦꯖ ꯀꯥꯗ꯭ꯔꯑ ꯂꯣꯏꯔꯦ ꯑꯩꯈꯣꯏ ꯀꯩꯅꯣ ꯈꯛꯇ ꯇꯝꯃꯤꯗ ꯎꯝ ꯕꯤꯌꯦ ꯐꯥꯎ ꯈꯠꯇ ꯇꯧꯔꯒ ꯀꯔꯦꯖꯦꯠ ꯂꯣꯏꯔꯒ ꯇꯨꯝ ꯀꯣꯂꯦꯖꯀꯤꯗꯤ ꯂꯣꯏꯁꯜꯂꯦ
ꯍꯟꯗꯛꯇꯤ ꯀꯔꯤ ꯀꯔꯤ ꯍꯣꯠꯅꯥꯔꯒ ꯂꯩꯕ꯭ꯔꯥ
ꯑꯁ ꯑꯁ ꯅꯨꯡꯉꯥꯏꯈ꯭ꯔꯦꯗ ꯅꯈꯣꯏꯗꯤ
ꯅꯨꯡꯉꯥꯏꯇꯦ ꯋꯥꯏꯌꯦ
ꯑꯗꯣ ꯑꯥ ꯄꯩꯁꯥ ꯐꯪꯕ ꯇꯥꯏꯃꯤꯡ ꯈꯛꯇ ꯅꯨꯡꯉꯥꯏꯕꯅꯦ ꯑꯗꯣ ꯐꯥꯠꯇꯃꯤꯡꯗꯤ ꯅꯨꯡꯉꯥꯏꯇꯦ
ꯑꯩꯈꯣꯏꯒꯤ ꯑꯥ ꯀꯩꯅꯣ ꯃꯅꯥꯛꯇꯅꯦ ꯑꯩꯈꯣꯏ ꯈꯨꯟꯒꯤ ꯃꯅꯥꯛꯇ ꯃꯩꯇꯩ ꯈꯨꯟ ꯂꯩꯌꯦꯕꯀꯣ ꯄ꯭ꯔꯥꯏꯚꯦꯠ ꯏꯁ꯭ꯀꯨꯜꯗꯅꯦꯗꯥ
ꯑꯣ ꯑꯣ ꯑꯗꯨꯗꯤ ꯅꯪ ꯑꯍꯦ ꯈꯨꯡꯒꯪꯒꯤ ꯌꯨꯝꯗꯒꯤ ꯆꯠꯄ꯭ꯔꯥ ꯅꯠꯇ꯭ꯔꯒ ꯅꯪ ꯑꯣ ꯍꯧꯖꯤꯛꯇꯤ ꯑꯗꯨꯗꯤ ꯌꯨꯝ ꯂꯩꯔꯕꯅꯤꯅ
ꯍꯣꯏ
ꯍꯣ ꯐꯔꯦ ꯌꯨꯝ ꯌꯨꯝꯗ ꯌꯥꯎ ꯌꯨꯝꯗ ꯂꯩꯔꯒ ꯊꯕꯛ ꯇꯧꯕꯗꯤ ꯌꯥꯝ ꯅꯨꯡꯉꯥꯏꯕꯅꯤꯗ
ꯍꯣꯏ
ꯅꯣꯏ ꯌꯨꯝꯗꯒꯤ
ꯌꯥꯝ ꯂꯥꯞꯄꯗꯤ ꯑꯣꯏꯗꯦ ꯀꯌꯥꯝ ꯑꯣꯏꯅ ꯀꯤꯂꯣꯃꯤꯇꯔ ꯑꯅꯤ
ꯑꯣ ꯑꯗꯨꯅ ꯈꯣꯡ ꯈꯣꯡꯅ ꯆꯥꯠꯄ꯭ꯔꯥ
ꯑꯥ ꯑꯣꯛꯇꯣꯒꯨꯝꯕ ꯑꯗꯨꯝ ꯇꯣꯡꯉꯦ ꯑꯗꯨ ꯈꯣꯡꯅ ꯆꯥꯠꯄꯁꯨ ꯌꯥꯎꯋꯦ
ꯑꯆꯥꯆꯥ ꯉꯁꯤꯗꯤ ꯀ꯭ꯂꯥꯁ ꯂꯩꯕ꯭ꯔꯥ
ꯉꯁꯤꯗꯤ ꯑꯣꯐꯅꯦ
ꯑꯣ ꯋꯥꯔꯝꯅꯤꯗ ꯍꯦꯍꯦꯍꯦ
ꯍꯥ ꯍꯨꯝ ꯑꯦꯛꯖꯥꯝꯒꯨꯝꯕ ꯃꯇꯝꯗ ꯋꯥꯏꯌꯦ
ꯍꯣꯏ ꯍꯣꯏ ꯑꯣꯏꯔꯝꯕ ꯌꯥꯏ ꯍꯦꯍꯦꯍꯦ ꯢꯁꯗꯨ ꯑꯣꯏꯔꯁꯨ ꯊꯕꯛ ꯇꯧꯕꯅꯤ ꯃꯤꯅ ꯎꯄꯥꯏ ꯂꯩꯥꯏꯇ ꯃꯤꯒꯤ ꯃꯈꯥꯗ ꯂꯩꯕꯅꯤꯅꯀꯣ
ꯍꯣꯏ ꯃꯤꯒꯤ ꯃꯈꯥꯗ ꯂꯩꯕ ꯍꯥꯏꯖꯦ
ꯅꯣꯡ ꯆꯨꯕ꯭ꯔꯥ ꯅꯣꯏꯔꯣꯝꯗ
ꯅꯣꯡꯖꯦ ꯍꯧꯖꯤꯛꯇꯤ ꯆꯨꯗꯦ ꯉꯔꯥꯡꯗꯩ ꯆꯨꯏ
ꯑꯁ ꯑꯩꯈꯣꯏꯗꯗꯤ ꯍꯧꯖꯤꯛꯁꯨ ꯐꯖꯟꯅ ꯆꯨꯔ ꯂꯩ
ꯑꯣ
ꯍꯣꯔꯦꯟ ꯍꯣꯔꯦꯟꯁꯨ ꯀꯥꯟꯅ ꯆꯨꯅꯤꯡꯉꯥꯏ ꯂꯩꯕꯗꯤ ꯂꯩꯕ ꯃꯥꯜꯂꯦ ꯍꯦꯍꯦꯍꯦ
ꯎꯝ
ꯍꯥꯟꯗꯛꯁꯦ ꯌꯧ ꯌꯥꯝ ꯆꯨꯒ꯭ꯔꯦꯀꯣ
ꯍꯥ ꯍꯣꯏ ꯑꯗꯣ ꯑꯩꯈꯣꯏꯒꯤꯗꯤ ꯑꯥ ꯂꯧꯒꯤ ꯏꯁꯤꯡ ꯄꯥꯛ ꯊꯣꯛꯇꯦ ꯌꯥꯝ ꯆꯨꯕ ꯑꯣꯏꯗꯦ ꯈꯔ ꯈꯔ ꯈꯔꯗ ꯑꯃꯨꯛ ꯀꯪꯉ ꯑꯃꯨꯛ ꯆꯨꯕ ꯑꯃꯨꯛ ꯀꯪꯉ ꯑꯃꯨꯛ ꯆꯨꯕ ꯇꯧꯋꯦ
ꯑꯣ ꯂꯥꯎꯒꯨꯝꯕꯗꯤ ꯀꯃꯥꯏꯅ ꯇꯧꯋꯦ ꯑꯗꯨꯝ ꯏꯁꯤꯡ ꯂꯩꯕ꯭ꯔꯥ
ꯌꯥꯝ ꯂꯦꯕ ꯑꯣꯏꯗꯦ ꯗꯨꯝ